ꯍꯜꯂꯣ
ꯎꯝ
ꯀꯩꯗꯣꯏꯅꯣ
ꯁꯨꯝ ꯍꯤꯞꯄꯝꯕꯅꯤ
ꯑꯩ ꯁꯥꯕ꯭ꯔꯣ
ꯁꯥꯏꯌꯦ ꯑꯗꯨꯒꯤ ꯂꯩꯕꯝ ꯈꯪ ꯈꯪꯗꯅ ꯍꯤꯞꯄꯒ ꯈꯥꯡꯉ
ꯍꯥ ꯍꯄꯤ ꯋꯥꯃꯅꯤꯅꯦ
ꯍꯥꯥ
ꯁꯤ ꯊꯥꯖꯜꯂꯒ
ꯀꯥꯔꯤꯁꯤꯅꯣꯗ ꯑꯦꯁꯤ ꯀꯥꯗꯨꯗꯤ ꯏꯅꯥ ꯈꯨꯟꯕꯒꯤꯅꯤ
ꯅꯣꯏ ꯁꯤ ꯑꯃ ꯂꯩꯒꯦ ꯇꯥꯏꯅꯦ
ꯂ ꯍꯥꯏꯗꯗꯣ
ꯑꯣ
ꯐꯦꯟ ꯐꯦꯟ ꯂꯩꯕꯅꯤ ꯐꯦꯟ ꯂꯩꯕꯅꯤ꯫ ꯆꯤꯅꯠ꯫
ꯀꯨꯜꯂꯔꯣ
ꯀꯂꯥꯔꯁꯨ ꯂꯩꯥꯏꯇꯦ
ꯁꯤꯁꯤꯨꯂꯥꯏꯇꯦ
ꯑꯦꯁꯤꯁꯨ ꯂꯩꯇꯦ ꯑꯣꯟꯂꯤ ꯐꯦꯟ꯫
ꯑꯅꯤ ꯐꯦꯟ
ꯅꯣꯏꯒꯤꯁꯤ ꯀꯨꯂꯔ ꯂꯩꯗꯥꯏꯅꯦ ꯑꯗꯨꯖꯨ ꯍꯨꯏꯒꯤ
ꯑꯁ ꯍꯣꯏ ꯍꯨꯏ ꯑꯃ ꯂꯩꯕꯗꯣ ꯍꯖꯤꯀꯤ ꯑꯃ
ꯑꯥ
ꯑꯗꯨ ꯌꯥꯝ ꯁꯥꯢꯕ ꯃꯥꯖꯦ
ꯎꯝ
ꯑꯗꯨꯅ ꯈꯣꯕꯥ ꯂꯩꯔꯤꯕꯅꯤꯅ ꯈꯣꯡꯕꯥꯗꯤ ꯑꯩꯈꯣꯏ ꯗꯥꯅ
ꯎꯝ ꯀꯥꯏꯅ ꯀꯣꯀꯥ ꯀꯣꯀꯥ ꯌꯥꯝ ꯇꯧꯋꯤꯗꯨꯅ
ꯑꯣ ꯕꯣꯇꯅ ꯑꯃ ꯅꯥꯥꯟꯗꯒꯤꯕ
ꯅꯪꯒꯤ ꯕꯠꯇꯜ ꯅꯥꯟꯊꯕꯤ ꯁꯥꯅ ꯂꯩꯔꯕ ꯁꯥꯒꯁꯤꯗ
ꯍꯍ ꯅꯠꯇꯦꯍꯦ ꯁꯣꯏꯗ ꯇꯥꯒꯤꯕꯅꯤ ꯀꯩꯗꯧꯔꯝꯃꯤꯅꯣ ꯆꯥꯛ ꯀꯩ ꯖꯥꯡ ꯆꯥꯒꯦ
ꯍꯋꯥꯏ ꯊꯣꯡꯕ ꯃꯅꯦ ꯑꯗꯒꯤꯗꯤ ꯑꯥꯂꯨ ꯀꯥꯡꯃꯦꯠ ꯑꯃꯅꯦ ꯇ꯭ꯔꯣꯕꯣꯠ ꯆꯝꯐꯨꯠ ꯑꯃꯅꯦ ꯑꯗꯨꯝ ꯆꯥꯁꯟꯒ꯭ꯔꯦ
ꯃꯌꯥꯝꯅꯤꯅꯦ ꯑꯗꯨꯗꯤ
ꯂꯥꯏꯔꯕꯒꯤ ꯆꯥꯛ ꯌꯦꯟꯁꯥꯡꯅꯤꯗ
ꯁꯤꯁ ꯌꯥꯔꯦ ꯇꯧꯔꯅꯨ ꯈꯟꯖꯔꯦ
ꯏꯅꯥꯛ ꯈꯨꯨꯝꯕ ꯅꯣꯏꯗꯤ ꯀꯩ ꯆꯥꯔꯤꯕ ꯂꯥꯏꯔꯕ ꯑꯩꯗꯤ ꯍꯋꯥꯏ ꯊꯣꯡꯉ ꯆꯥꯔꯦ
ꯏꯅꯥꯛ ꯈꯨꯠꯕ ꯑꯩꯁꯨꯨ ꯏꯔꯣꯝꯕ ꯆꯥꯢ
ꯃꯇꯨꯝ ꯑꯆꯧꯕ ꯑꯇꯥꯎꯕ ꯃꯒꯥ ꯅꯠꯇ꯭ꯔꯥ
ꯀꯗꯥꯏꯗ ꯉꯥꯅꯣ ꯍꯧꯖꯤꯛ ꯉꯥꯒ ꯑ ꯇꯠ ꯂꯩꯕ ꯉꯝꯗꯗꯅ ꯄꯠ ꯇꯠ ꯀꯩꯩꯅ ꯍꯤꯡꯉꯤꯁꯦ ꯄꯨꯟꯁꯤꯁꯦ
ꯍꯥꯢꯖꯜꯂꯣ
ꯑꯁꯦꯡꯕꯅꯦ
ꯍꯥꯏꯖꯂꯣ
ꯑꯁ ꯀꯔꯤ ꯅꯉꯥꯡꯉꯤ
ꯗꯦꯁꯇ ꯀꯣꯏ ꯕ ꯆꯠꯊꯥꯗꯅꯥ ꯑꯗꯨ ꯄꯩꯁꯥ ꯂꯩꯇꯕꯒꯤꯔꯣ
ꯀꯔꯝ ꯀꯥꯟꯗ ꯆꯠꯂꯤꯅꯣ ꯍꯥꯏꯁꯦ ꯑꯩ ꯆꯠꯇꯦꯍꯦ
ꯆꯂꯤ ꯆꯂꯤ ꯏꯁꯇꯦꯇꯁꯁꯤꯗ ꯑꯃꯨꯛꯇ ꯑꯣꯏꯕ
ꯃꯥꯥꯏ ꯋꯥꯔꯤꯗꯣ ꯅꯪ ꯇꯧꯔꯤꯁꯦ
ꯆꯍꯤ ꯑꯃ ꯃꯃꯥꯡ ꯅꯠꯇꯦꯅꯦ ꯅꯪ ꯉꯔꯥꯡ ꯅꯍꯥꯟ ꯍꯥꯟꯅ ꯊꯝꯈ꯭ꯔꯤꯗꯨꯗꯤ ꯊꯢꯅꯩ ꯐꯣꯇꯣꯔꯥ
ꯎꯝ
ꯉꯥꯁꯤ ꯉꯥꯔꯥꯡ ꯁꯥꯔꯤꯕ ꯑꯩꯗꯤ ꯌꯥꯝ ꯀꯣꯏꯦꯅ ꯈꯜꯂꯤꯅꯤ ꯀꯩꯅꯣ ꯌꯥꯝ ꯆꯠꯂ ꯃꯥꯜꯂꯤꯅꯦꯅ
ꯅꯨꯡꯁꯤꯌꯦꯅ ꯃꯦꯃꯣꯔꯤ ꯑꯣꯏꯅꯕ ꯁꯨꯝ ꯊꯝꯖꯤꯜꯂꯤꯅꯤ ꯍꯥꯏꯅ ꯑꯩꯅ ꯗꯦꯜꯂꯤ ꯆꯠꯂꯨꯕꯗꯣ ꯑꯗꯨꯗꯅꯤꯗ ꯑ
ꯗꯦꯜꯂꯤꯁꯦ ꯀꯌꯥꯝ ꯁꯥꯏ ꯃꯅꯤꯄꯨꯔꯒ ꯌꯦꯡꯅ ꯍꯥꯏꯕꯗ
ꯁꯥꯔ ꯁꯥꯅꯤꯍꯦꯛ ꯀꯥꯏꯗꯅꯣ ꯃꯣꯏꯗꯤ ꯑꯗꯨꯝ ꯐꯣꯔꯇꯤ ꯃꯊꯛꯅꯤ ꯐꯣꯔꯇꯤ ꯐꯥꯏꯚ ꯐꯣꯔꯇꯤ ꯁꯤꯛꯁ ꯐꯣꯔꯇꯦꯟ ꯐꯣꯔꯇꯤ ꯑꯩꯠ
ꯑꯗꯨꯗꯤ ꯑꯦꯁꯤ ꯌꯥꯎꯗ꯭ꯔꯗꯤ ꯀꯃꯥꯏꯅ ꯇꯧꯗꯣꯏꯕ
ꯑꯦꯁꯤ ꯌꯥꯎꯗ꯭ꯔꯁꯨ ꯍꯣꯏ ꯀꯨꯂꯔꯒꯨꯝꯕ ꯊꯥꯏ ꯑ ꯑꯦꯁꯤꯅ ꯈ꯭ꯋꯥꯏ ꯕꯦꯁꯅꯦ ꯐꯦꯟꯒꯨꯝꯕꯁꯤꯗꯤ ꯑꯃꯨꯛ ꯁꯥꯒꯠꯂꯛꯏꯗꯅ ꯑꯃꯨꯛ
ꯑꯁ ꯑꯁꯥꯕ ꯍꯨꯝꯃꯥꯅꯤꯌꯦ ꯑꯉꯗꯣ ꯀꯨꯃꯥꯔꯣꯌ ꯍꯣꯏ ꯐꯦꯟꯗꯦ
ꯑꯗꯨꯅꯤ ꯁꯥꯒꯠꯂꯑꯦ ꯍꯥꯏꯁꯦ ꯃꯅꯤꯄꯨꯔ ꯃꯅꯤꯄꯨꯔ ꯀꯨꯋꯥꯏ
ꯁꯨꯛꯁꯕꯔꯥ ꯃꯅꯤꯄꯨꯔꯁꯦ
ꯃꯅꯤꯄꯨꯔ ꯑꯥ ꯗꯤꯅꯥꯗꯤ ꯁꯥꯔꯁꯨ ꯐꯩ ꯍꯥꯏꯕ
ꯁꯥꯕꯗꯣ ꯃꯣꯏꯅ ꯍꯦꯜꯂꯦꯕ
ꯑ ꯍꯦꯜꯂꯦꯕꯥ
ꯉꯁꯤꯁꯤꯕꯨ ꯀꯩꯀꯩ ꯇꯧꯔꯒꯦ
ꯀꯔꯤꯝ ꯇꯧꯗꯦ ꯅꯪ ꯑꯝꯇ ꯈꯅꯕ ꯍꯧꯒꯦꯅ ꯐꯣꯟ ꯇꯧꯔꯛꯏꯅꯤ
ꯀꯩꯅꯣ ꯀꯔꯤ ꯈꯠꯅꯖꯠꯅꯣ ꯍꯦꯛꯇ ꯈꯟꯅꯔꯁꯤꯅꯦ
ꯅꯪꯁꯦ ꯈꯨꯗꯤꯅꯤꯡꯐꯝ ꯌꯥꯎꯕ ꯍꯥꯏꯇꯥꯔꯦ
ꯑꯦ ꯆꯥꯎꯒꯕꯅꯪ ꯇꯤꯛꯕ ꯑꯩꯉꯣꯟꯗ ꯄꯨꯅꯤ ꯍꯥꯏꯕ ꯅꯪꯒꯤ ꯊꯃꯣꯏꯗꯨ
ꯀꯩꯅꯣꯝ ꯇꯧꯋꯤꯗ
ꯍꯧꯖꯤꯛꯀꯥ ꯑꯉꯥꯡꯗꯤ ꯁꯝ ꯇꯧꯗ꯭ꯔꯕꯣ
ꯑꯉꯥꯡ ꯇꯨꯏꯁꯣꯜ
ꯑꯗꯨꯕꯨꯗꯤ ꯑꯉꯥꯡ ꯀꯌꯥ
ꯑꯉꯥꯡ ꯑꯅꯤ ꯇꯧꯋꯦ
ꯑꯍꯨꯝꯂꯛ ꯇꯨ
ꯑꯣꯜꯂꯤ ꯇꯨ ꯁꯨꯝ ꯍꯧꯖꯤꯛ ꯃꯤ ꯄꯩꯁꯥ ꯆꯤꯟꯅꯕꯒ ꯀꯩꯒ ꯇꯧꯕꯗꯒꯤ ꯈꯔ ꯌꯥꯝꯃꯝꯕꯅꯦ ꯌꯨꯝ ꯍꯣꯡꯗꯣꯛꯈꯤꯕꯣ ꯀꯩꯕꯣ ꯑꯩꯒꯤ ꯁꯥꯇ꯭ꯔꯁꯦ ꯃꯊꯪ ꯃꯊꯪ ꯁꯨꯝꯍꯟꯊꯔꯛꯑꯦ
ꯑꯣ
ꯑꯅꯤꯈꯠꯇ ꯉꯥꯏꯔꯦ
ꯀꯥꯏꯗꯩꯅꯣ ꯑꯩꯁꯨ ꯑꯃꯥ ꯇꯧꯔꯝꯃꯦ ꯀꯥꯏ ꯃ ꯑꯛ ꯊꯥ ꯑꯍꯨꯝꯕꯨ ꯄꯩꯁꯥ ꯄꯤꯔꯛꯇꯦꯅꯦ ꯀꯃꯥꯏ ꯇꯝꯅꯤꯡꯗꯨꯏꯅꯣ ꯔꯟꯕꯣ ꯍꯟꯗꯛꯀꯤ ꯁꯦꯁꯟ ꯑꯍꯧꯕ ꯍꯧꯕꯗꯣ ꯇꯝꯃꯛꯄꯅꯦꯕ
ꯎꯝ
ꯑꯗꯨꯗꯩ ꯇꯝꯃꯛꯄꯗꯨꯅ ꯑꯦꯛꯖꯥꯝ ꯇꯧꯕ ꯄꯩꯁꯥ ꯄꯤꯔꯝꯗꯦ ꯑꯩꯅ ꯇꯣꯛꯊꯣꯛꯈ꯭ꯔꯦ ꯄꯤꯅꯤꯡꯗ꯭ꯔꯥꯗꯤ ꯇꯣꯛꯑꯣꯅ ꯄꯤꯔꯨꯔꯥꯅꯣꯅ ꯀꯌꯥꯝ ꯍꯩꯗꯣꯏꯅꯣ ꯍꯥꯏꯕꯅꯤꯗ ꯃꯣꯏ ꯃꯆꯥ ꯃꯁꯨꯗꯣ ꯂꯥꯏꯔꯤꯛꯇꯣ ꯑꯗꯨꯃꯥꯏꯅ ꯇꯧꯔꯒ ꯑꯗꯨꯅꯤ ꯃꯤ ꯑꯋꯥꯃꯟꯗꯣ ꯈꯪꯗꯦ ꯍꯥꯏꯕ ꯑꯗꯨꯗꯩꯗꯤ ꯃꯆꯥ ꯃꯁꯨꯒꯤ ꯁꯝꯅ ꯍꯥꯏꯔꯕꯗ ꯂꯥꯏꯔꯤꯛ ꯇꯥꯛ ꯈꯤꯇꯪ ꯇꯥꯛꯄ ꯅꯠꯇꯦ ꯑꯩꯈꯣꯏꯗꯤ ꯆꯠꯂꯤꯁꯦ
ꯑꯥ
ꯃꯩ ꯅꯨꯡ ꯆꯠꯂꯤꯅꯤ ꯁꯥꯔꯛꯑꯃꯤꯅ ꯑꯃꯨꯛ ꯐꯦꯟ ꯊꯥꯗ ꯌꯥꯔꯔꯣꯏ
ꯌꯥꯔꯔꯣꯏ
ꯉꯍꯥꯛ ꯂꯩꯔꯒ ꯊꯤ ꯑꯃꯨꯛ ꯐꯥꯏꯒꯦ ꯍꯥꯏꯔꯛꯀꯅꯤ ꯗꯣ ꯏꯁꯤꯡꯗꯣ ꯑꯃꯨꯛ ꯆꯤꯡꯈꯠꯇꯨꯏꯅꯤ
ꯃꯥꯅꯤ
ꯑꯗꯨ ꯃꯩ ꯑꯃꯨꯛ ꯆꯪꯗꯨꯏꯅꯤ
ꯆꯪꯗꯣꯏꯅꯤ ꯏꯁꯤꯡ ꯊꯛꯀꯦ ꯑꯃꯨꯛ ꯍꯥꯏꯔꯛꯀꯅꯤ
ꯑꯗꯨꯅꯤ ꯑꯁ ꯑꯗꯨ ꯀꯩꯌꯝ ꯈꯪꯗꯕ ꯋꯥꯅꯤ
ꯑꯗꯨ ꯑꯉꯥꯡ ꯂꯥꯏꯔꯤꯛ ꯇꯥꯛꯄ ꯍꯥꯏꯔꯤꯁꯤꯁꯨ ꯁꯨꯝ ꯇꯥꯕꯗꯤ ꯇꯥꯕꯗ ꯆꯪꯕ ꯏꯅꯔꯖꯤꯒ ꯉꯥꯡꯕꯗ ꯆꯪꯕ ꯏꯅꯔꯖꯤꯒ ꯉꯥꯡꯕꯗꯅ ꯗꯃꯥꯗ ꯍꯦꯜꯂꯦ ꯋꯥꯏꯑꯦꯕ ꯈꯅꯥꯎꯒ ꯈꯔꯛ ꯈꯔꯛ ꯀꯪꯉꯒ ꯋꯥꯗ꯭ꯔꯥ ꯑꯗꯨꯝ ꯄꯨꯡ ꯑꯃ ꯋꯥ ꯉꯥꯡꯕꯗ ꯇꯥ
ꯑꯗꯨ ꯑꯩꯅ ꯍꯥꯏꯕꯗꯤ ꯃꯣꯏ ꯑꯗꯨꯝ ꯈꯤꯇꯪꯁꯨ ꯑꯋꯥꯕꯗꯣ ꯈꯪꯕ ꯍꯥꯏꯕꯅꯤꯗ ꯄꯩꯁꯥꯗꯣ ꯍꯣꯏ ꯄꯩꯁꯥ ꯂꯩꯇ꯭ꯔꯦ ꯍꯥꯏꯔ ꯌꯥꯔꯦ ꯄꯩꯁꯥ ꯂꯩꯇꯗꯤ ꯀꯩꯗꯧ ꯊꯥꯔꯛꯏꯅꯣ ꯍꯥꯏꯕꯥ
ꯂꯩꯇ꯭ꯔꯁꯨ ꯋꯥꯍꯩ ꯋꯥꯇꯥ ꯍꯥꯏꯕ ꯑꯃ ꯂꯩꯗꯅꯥ ꯑꯦ ꯍꯟꯗꯛꯇꯤ ꯁꯨꯃꯥꯏꯅ ꯆꯤꯜꯂꯦ ꯈꯣꯠꯂꯦ ꯁꯤ ꯊꯥꯁꯤꯗꯗꯤ ꯄꯤꯔꯒꯦ ꯈꯣꯠꯂꯒꯦ ꯋꯥꯍꯩꯗꯣ
ꯑꯣ ꯍꯥꯏꯗꯤꯦ ꯀꯗꯥꯏꯗꯒꯤ ꯃꯃꯥꯗꯣ ꯑꯩ ꯍꯥꯏ ꯇꯨꯏꯁꯟ ꯍꯧꯔꯛꯄꯗꯒꯤ ꯎꯕꯗꯒꯤ ꯎꯈꯤꯗ꯭ꯔꯦ ꯍꯥꯏꯕ ꯑꯩꯁꯨꯦ ꯑꯉꯥꯡ ꯑꯁꯥ ꯊꯧꯕꯗ ꯇꯜꯂꯦꯕ ꯑꯗꯨꯅ ꯑꯩꯁꯨ ꯊꯧꯕꯨꯗꯤ ꯊꯧꯕꯤꯗꯕ ꯑꯗꯨꯗꯤ ꯇꯥꯥꯁꯇꯣꯏꯔ ꯈꯪꯗꯦꯗꯥ ꯇꯧꯔꯤꯁꯤꯍꯧꯖꯤꯛ ꯀꯥꯃꯤꯁꯤꯗꯤ ꯐꯕ ꯑꯝꯇ ꯂꯩꯇ꯭ꯔꯦ
ꯍꯥꯏꯕ ꯉꯝꯗꯕ ꯃꯤꯗꯁꯨ ꯁꯨ ꯈꯔ ꯍꯦꯟꯅ ꯇꯧꯕꯖꯥꯠꯅꯤ ꯑꯗꯨꯃꯥꯏꯅꯥ
ꯃꯥꯁꯦ ꯃꯃꯥꯡꯒꯤ ꯆꯍꯤꯗ ꯌꯥꯎꯔ ꯃꯃꯥꯡ ꯆꯍꯤꯒꯤ ꯑꯦꯛꯖꯥꯝ ꯂꯧ ꯍꯧꯔꯝꯗꯥꯏ ꯌꯥꯎꯋꯦꯕꯀꯣ ꯐꯥꯏꯅꯦꯜ
ꯑꯥ
ꯑꯗꯨꯀꯥꯟꯗꯗꯤ ꯊꯥ ꯑꯃ ꯈꯛꯇꯪ ꯇꯧꯋꯦꯕ ꯐꯥꯏꯅꯜ ꯇꯧꯕꯒꯤ ꯈꯃꯜ ꯇꯧꯔꯝꯗꯥꯏꯒꯤ ꯑꯗꯨꯀꯥꯟꯗꯗꯤ ꯊꯥꯔꯣꯏ ꯆꯠꯈꯠꯄꯤꯔꯛꯑꯦꯀꯣ ꯑꯗꯨꯒ ꯑꯩꯅ ꯁꯨꯝ ꯊꯥꯖꯔꯨꯕ ꯍꯥꯏꯇꯥꯔꯦ ꯑꯗꯗꯤ ꯑꯍꯥꯟꯕ ꯃꯑꯣꯡ ꯃꯜ ꯑꯃ ꯑꯣꯏ ꯂꯩꯔꯝꯃꯦ
ꯇ‌ꯦꯂꯔ ꯀꯥꯄꯣꯔꯃꯦ
ꯍꯥ ꯍꯥ
ꯑꯗꯨꯅꯥ ꯀꯥꯟꯅꯗꯦ ꯑꯉꯥꯡ ꯇꯨꯁꯅ ꯇꯧꯕꯕ ꯑꯗꯨ ꯑꯗꯒꯤ ꯍꯤꯡꯒꯣꯟꯜ ꯀꯣꯏ ꯐꯩ
ꯃꯥꯗꯣ ꯇꯨꯏꯁꯟ ꯇꯧꯔꯦꯅꯅꯦ ꯑꯥ ꯗ‍ꯦ ꯀꯤꯌꯥꯔ ꯍꯥꯡꯕꯗꯧꯅꯒ ꯋꯥꯈꯜ ꯈꯟꯕꯤꯔꯛꯑꯅꯤ
ꯍꯩꯒ ꯍꯩꯇꯦꯒ ꯑꯗꯨ ꯇꯧꯋꯤꯒ ꯇꯥꯔꯒꯦꯒꯉ
ꯑꯩꯁꯨ ꯑꯩꯒꯤ ꯁꯪꯖꯕ ꯃꯇꯝ ꯑꯃꯗ ꯁꯤꯗꯩ ꯁꯤꯐꯥꯎ ꯍꯥꯏꯕ ꯄꯨꯡꯕ ꯃꯇꯝ ꯊꯝꯃꯒ ꯇꯨꯏꯁꯟꯗꯣ ꯇꯧꯕꯤꯅꯦꯕꯀꯣ ꯑꯗꯨꯗꯥ ꯃꯆꯥꯗ ꯃꯌꯨꯝꯗ ꯂꯥꯏꯔꯤꯛ ꯄꯥꯎ ꯌꯥꯗꯦꯅꯕꯨ ꯑꯌꯨꯛꯇꯁꯨ ꯈꯔ ꯇꯧꯕꯤꯌꯣ ꯑ‌ꯦꯛꯖꯥꯝ ꯃꯅꯨꯡꯁꯤꯗꯤ ꯌꯨꯝꯗꯪ ꯂꯥꯏꯔꯤꯛ ꯄꯥꯎ ꯌꯥꯗꯦꯌ‌ꯦ ꯑꯩꯕꯨ ꯗꯦ ꯀꯦꯌꯥꯔ ꯍꯥꯡꯉꯤꯔꯕ
ꯑꯗꯨꯗꯤ ꯕꯣꯇꯗꯤꯡ ꯑꯣꯏꯅ ꯍꯥꯡꯕꯤꯔꯒꯦ ꯆꯥꯛ ꯅꯨꯡꯁꯨ ꯍꯥꯞꯄꯒꯅ ꯍꯥꯏꯕ ꯌꯥꯗ꯭ꯔꯣ
ꯁꯥꯎꯅꯤꯡꯉꯦ ꯍꯥꯏꯕ ꯑꯩꯁꯨ ꯃꯇꯝꯗꯣ ꯃꯥꯡꯉꯦ ꯍꯥꯏꯕ ꯃꯣꯏꯅꯗꯤ ꯑꯉꯥꯡꯗꯨꯗ ꯅꯪ ꯑꯗꯨ ꯄꯥꯎ ꯍꯥꯏꯔ ꯊꯝꯃꯝꯃꯒ ꯒ꯭ꯌꯥꯟ ꯇꯥꯔꯒ ꯄꯥꯔꯝꯗꯧꯁꯨ ꯅꯠꯇꯦ ꯁꯪꯗꯣꯏꯅꯤ
ꯑꯗꯨꯅꯦ ꯍꯧꯖꯤꯛ ꯀꯥꯟ ꯑꯉꯥꯡꯁꯤꯡꯁꯦ ꯌꯥꯗꯒꯨꯝ ꯇꯧꯕꯣ ꯋꯥꯅꯦ ꯃꯥꯅꯤꯅ ꯀꯥꯏꯗꯣꯏꯅꯣ
ꯑꯗꯒꯤ ꯑꯩꯁꯦ ꯍꯥꯟꯅ ꯇꯨꯏꯁꯟ ꯇꯧꯔꯝꯗꯦꯕ ꯑꯩꯈꯣꯏꯆ‌ꯦ ꯇꯧꯔꯝꯕꯅꯦꯕ
ꯑꯣ
ꯑꯩꯈꯣꯏꯆꯦꯗꯣ ꯀꯩꯅꯣ ꯍꯣꯁꯇꯦꯜꯗ ꯂꯩꯈꯤꯕꯗꯒꯤ ꯃꯥꯗ‌ꯣ ꯌꯨꯝꯗ ꯂꯩꯇ꯭ꯔꯕꯅꯤꯅ ꯑꯉꯥꯡ ꯇꯨꯏꯁꯟꯗꯣ ꯑꯩꯉꯣꯟꯗ ꯇꯧꯍꯧꯔꯣꯅ ꯑꯩꯅ ꯑꯩꯉꯣꯟꯗ ꯁꯤꯟꯅꯔꯝꯕꯅꯦꯕ ꯑꯗꫭ ꯑ ꯃꯥ ꯑꯩꯅ ꯇꯧꯍꯧꯕꯅꯩꯕ ꯆꯦꯅ ꯇꯧꯔꯤꯀꯥꯟꯁꯤꯗ ꯊꯥ ꯑꯃꯅꯤꯈꯛ ꯄꯤꯔꯝꯕ ꯑꯉꯥꯡ ꯑꯃꯅꯦ
ꯑꯣ
ꯄꯩꯁꯥꯁꯦ ꯑꯗꯨꯝ ꯄꯤꯗ꯭ꯔꯕ ꯃꯃꯥꯁꯦ ꯁꯨꯡꯂꯥꯛ ꯂꯥꯛꯇꯦ ꯃꯄꯥꯁꯨ ꯁꯨꯡꯂꯥꯛ ꯂꯥꯛꯇꯦ ꯆꯍꯤꯃꯨꯛꯀꯤ ꯃꯌꯥꯅꯤꯁꯦ
ꯋꯥ ꯌꯥꯝꯃꯦꯍꯦ
ꯑꯗꯨ ꯁꯨꯛꯄꯤꯍꯦꯛ ꯄꯤꯗꯒꯩ ꯑꯗꫭ ꯊꯥ ꯃꯔꯤ ꯃꯉꯥ ꯇꯔꯨꯛ ꯁꯨꯖꯜꯂꯛꯄꯁꯤꯗ ꯑꯩꯈꯣꯏ ꯏꯆꯦꯁꯤꯅ ꯍꯥꯏꯔꯨꯏ ꯑꯩꯅꯗꯤ ꯑꯩ ꯑꯩꯅꯗꯤ ꯇꯧꯍꯧꯗ꯭ꯔꯦꯀꯣ ꯑ ꯑꯩꯈꯣꯏ ꯆꯦꯁꯤꯅ ꯍꯥꯏꯕ ꯀꯩꯅꯣꯗꯣ ꯅꯪ ꯇꯨꯏꯁꯟ ꯄꯩꯁꯥꯗꫭ ꯅꫭꯏꯃꯥꯗ ꯈꯔ ꯍꯌꯨꯅ ꯍꯥꯏꯌꯦꯌꯥꯩ ꯅꯪ ꯊ ꯐꯩꯅꯝ ꯌꯥꯝꯃꯃꯤ ꯅꯤ ꯑꯃꯝꯇ ꯍꯥꯏꯌꯣꯅ ꯑꯗꯨꯗꯨꯒ ꯃꯃꯥꯗꯣ ꯑꯈꯣꯏ ꯏꯃꯥꯒ ꯑꯗꯨꯝ ꯀꯩꯊꯦꯜꯗ ꯊꯦꯡꯅꯕ ꯑꯣꯏꯕ ꯉꯥ ꯌꯣꯟꯕꯅꯦꯕ ꯑꯗꯨꯗ ꯏꯁ ꯑ ꯑꯉꯥꯡꯗ ꯇꯨꯏ ꯄꯩꯁꯥ ꯍꯥꯏꯔꯛꯀꯅꯨ ꯑꯉꯥꯡꯗꯣ ꯄꯩꯁꯥ ꯅꯨꯡꯁꯥꯒꯤ ꯋꯥ ꯃꯊꯥ ꯁꯥꯍꯟꯅꯤꯡꯗꯦ ꯑꯉꯥꯡ ꯄꯤꯛꯈ꯭ꯔꯗꯨꯗ ꯃꯤ ꯃꯕꯣꯛꯅꯤ ꯅꯨꯡꯁꯤꯗꯅ ꯁ꯭ꯀꯨꯜ ꯇꯨꯏꯁꯟ ꯆꯠꯂꯨꯒ ꯌꯥꯗ꯭ꯔꯦ ꯑꯗꯨꯒꯨꯝꯕ ꯋꯥꯗꯣ ꯍꯥꯏꯔꯛꯀꯅꯨ ꯍꯥꯏꯌꯨ ꯅꯆꯥꯅꯨꯄꯤꯗꯣꯒ ꯍꯥꯏꯔꯛꯑꯦ ꯌꯦ ꯄꯩꯁꯥꯅ ꯄꯤꯔꯛ ꯇꯕ
ꯃꯣꯏ ꯈꯜꯂꯤꯗ ꯀꯔꯤꯅꯣꯕ ꯃꯣꯏ ꯄꯤꯕ ꯃꯇꯝ ꯆꯥ ꯄꯤꯊꯣꯛ ꯇꯥꯔꯗꯤ ꯑꯈꯣꯏꯅ ꯋꯥꯕ ꯍꯥꯏꯒꯗ꯭ꯔꯕ
ꯍꯥꯏꯒꯗ꯭ꯔꯥꯕ ꯑꯗꯨꯣ ꯑꯉꯥꯡꯗꯨꯗ ꯌꯥꯝ ꯊꯤꯅ ꯆꯩꯗꯅ ꯈꯣꯠꯇꯅ ꯇꯧꯕꯁꯨ ꯅꯠꯇꯦ ꯊꯥꯗꯣ ꯐꯥꯔꯕꯅꯤ ꯄꯩꯁꯥꯗꯣ ꯄꯤꯊꯣꯔꯛꯅꯕ ꯇꯧ ꯑꯗꯨ ꯈꯛꯇꯅꯦ ꯍꯥꯏꯈ꯭ꯔ ꯖ ꯋꯥꯍꯁꯦ
ꯃꫭꯏ ꯃꯃꯥ ꯃꯄꯥꯗꯨꯖꯨ ꯐꯠꯇꯕ ꯃꯃꯥ ꯃꯄꯥ ꯐꯠꯇꯅ ꯑꯉꯥꯡ ꯀꯃꯥꯏ ꯐꯗꫭꯏꯅꫭꯗ ꯅꯠꯇ꯭ꯔꯣ
ꯑꯗꯨꯝ ꯄꯤ ꯄꯤꯗ꯭ꯔꯦꯀꯣ ꯌꯥꯝ ꯅꯩꯕ ꯁꯥꯔꯒ ꯑꯗ ꯋꯥꯗꯨ ꯉꯥꯡꯉꯛꯑꯒ ꯆꯍꯤꯃꯨꯛꯁꯦ ꯄꯩꯁꯥ ꯄꯤꯗꯕꯤ ꯇꯨꯏꯁꯟ ꯇꯧꯔꯝꯃꯒꯅꯦ ꯇꯣꯛꯈ꯭ꯔꯦ ꯇꯣꯛꯈ꯭ꯔꯦ ꯄꯩꯁꯥ ꯄꯤꯔꯝꯗꯕꯤꯗ
ꯂꯩꯕꯅꯤꯅ ꯑꯈꯣꯏꯗꯁꯨ ꯂꯩ
ꯅꯨꯡꯁꯤꯗꯦ ꯍꯥꯏꯕ ꯅꯨꯡꯁꯤꯗꯦ ꯍꯥꯏꯕ ꯌꯥꯝꯅ
ꯅꯪꯒꯤ ꯅꯨꯡꯁꯤꯗꯕꯤꯖꯦ ꯑꯝ ꯇꯧꯔꯦ ꯑꯥꯏ ꯅꯞꯄꯔꯥ ꯍꯤꯞꯄꯣ ꯌꯥꯔꯦ ꯊꯝꯃ ꯄꯣꯊꯥꯖꯔꯣ ꯅꯪ ꯋꯥ ꯉ ꯂꯣꯏꯗꯕꯤꯗꯣ ꯈꯂꯅꯤ ꯈꯪꯏ ꯑꯩ ꯊꯝꯃꯧꯔꯒꯦ ꯑꯕꯦ ꯊꯃꯦ
ꯑꯧ